ꯍꯂꯣ
ꯍꯜꯂꯣ
ꯑꯣ ꯇꯥꯔꯔꯕꯣꯃꯥ
ꯇꯥꯏꯌꯦ
ꯐꯦꯁꯕꯨꯛꯇꯗꯤ ꯍꯧꯖꯤꯛꯀꯥꯟ ꯚꯥꯏꯔꯦꯜ ꯀꯥꯟ ꯆꯠꯂꯤ ꯁꯣꯅꯤꯌꯥꯒ ꯅꯣꯗ ꯗꯤꯔꯥꯁ ꯀꯗꯣ
ꯀꯩꯗꯩꯅꯣ ꯗꯨꯕꯣ
ꯑꯃꯗꯣ ꯅꯨꯄꯤ ꯑꯃ ꯀꯣꯏꯔꯝꯕꯅꯦ ꯃꯦꯛꯁꯤꯅꯥꯗꯨꯁꯨ ꯑꯗꯨꯒ ꯅꯨꯄꯥꯗꯨꯁꯨ ꯃꯦꯛꯁꯤꯅꯥ ꯀꯣꯏꯔꯝꯃꯦ ꯅꯨꯄꯤꯗꯨꯁꯨ ꯅꯨꯄꯥ ꯑꯃ ꯀꯣꯏꯔꯝꯕꯅꯦ ꯑꯗꯨꯒꯤ ꯃꯌꯥꯝ ꯆꯪꯗ ꯇ꯭ꯔꯣꯜ ꯇꯧꯕꯤꯔꯤ ꯑꯃꯨꯛꯇꯣꯢꯕ ꯐꯦꯁꯕꯨꯛꯁꯤꯗ ꯆꯪꯕꯨ ꯇꯟꯕꯨ ꯇꯂꯦ ꯃꯄꯅꯤ ꯉꯥꯢ ꯉꯥꯏꯍꯧꯔꯦ
ꯎꯝ ꯑꯃꯅ ꯑꯃ ꯍꯨꯜꯂꯛ ꯑꯃꯅ ꯑꯃꯨꯛ ꯍꯨꯜꯂꯛ
ꯇꯟꯗ꯭ꯔ ꯈꯪꯗꯦ ꯈꯔ ꯈꯔ ꯉꯥꯡꯉꯗꯤ ꯌꯥꯔꯦ ꯀꯔꯤꯅꯣ ꯀꯩꯀꯥꯟꯗ ꯃꯁꯥ ꯃꯁꯥꯒꯤ ꯃꯊꯧꯗꯤ ꯑꯝꯇ ꯂꯩꯇ꯭ꯔꯃꯤꯅ
ꯃꯊꯧ ꯃꯊꯧ ꯂꯩꯇ ꯇꯣꯏꯅꯦ
ꯎꯝ ꯇꯟꯗ꯭ꯔ ꯈꯪꯗꯦ ꯍꯥꯢꯕ ꯃꯤ ꯃꯣꯏ ꯃꯣꯏꯕꯨꯗꯤ ꯈꯔ ꯈꯔꯕꯨꯗꯤ ꯀꯩꯅꯣ ꯇꯧꯗꯤ ꯇꯧꯕ ꯄꯛꯄꯨꯗꯤ ꯄꯛꯇꯦ ꯀꯣ
ꯎꯝ
ꯈꯥꯔꯕꯨꯗꯤ ꯋꯥꯕ ꯐꯠꯇ ꯃꯥꯕꯨ ꯀꯩꯗꯧꯅꯤꯒꯦ
ꯎꯝ
ꯃꯤ ꯃꯤ ꯂꯥꯏꯅꯤ ꯅꯠꯇ꯭ꯔꯥ ꯃꯤ ꯄꯨꯟꯁꯤ ꯄꯤꯅꯤ ꯑꯗꯨꯝ
ꯍꯥꯢ
ꯃꯥ ꯃꯥ ꯊꯣꯛꯄ ꯍꯤꯡꯅꯕꯗꯨꯕꯨ ꯑꯗꯨꯝ ꯆꯒꯠ ꯆꯒꯠ ꯉꯥꯡꯕꯤꯗꯅ
ꯎꯝ ꯇꯟꯗ꯭ꯔ ꯈꯪꯗꯦ
ꯇꯟꯗ꯭ꯔꯥ ꯈꯪꯗꯦ ꯑꯗꯨ ꯀꯔꯤ ꯌꯦꯟꯖꯥꯡ ꯆꯥꯔꯒꯦ ꯑꯩꯈꯣꯏꯒꯤ
ꯑꯩꯈꯣꯏꯗꯣ ꯆꯝꯐꯨꯠꯅꯦ ꯀꯥꯡꯍꯧꯅꯦ ꯆꯥꯏ
ꯇꯥꯡ ꯃꯥꯄꯜꯗ ꯀꯅꯥ ꯀꯩꯇꯧꯕ ꯆꯠꯀꯅꯤ ꯍꯥꯏꯅꯣ
ꯇꯥꯡ ꯃꯥꯄꯜꯗ ꯀꯩꯅꯣ ꯊꯦꯡꯒꯥꯒꯤ ꯁꯦꯟꯇꯔꯗ ꯊꯝꯃꯨꯕꯗꯣ
ꯎꯝ
ꯑꯗꯨꯗꯨꯒꯤ ꯃꯣꯢ ꯑꯗꯣ ꯑꯃꯨꯛꯃꯨꯛ ꯆꯠꯂꯦꯌꯦ ꯁꯦꯟꯇꯔꯗ ꯊꯝꯃꯨꯕ ꯗꯨꯒꯤ ꯃꯣꯏꯅ ꯂꯥꯛꯑꯣꯅ ꯍꯥꯢꯌꯦꯌꯦ ꯑꯩꯈꯣꯏꯒꯤ ꯗꯣꯛꯇꯔ ꯆꯠꯂꯒ ꯆꯦꯛ ꯎꯞ ꯀꯞ ꯆꯠꯄꯒꯨꯝꯕ ꯍꯥꯏ
ꯎꯝ ꯀꯥꯎꯟꯁꯤꯂꯤꯡ ꯄꯤꯒꯦ ꯍꯥꯏ ꯑꯣꯢꯔꯝꯒꯅꯤ
ꯄꯤꯕ ꯍꯥꯏꯇꯥꯔꯦꯅꯦ ꯑꯗꯨꯗꯨꯒꯤ ꯑꯗꯨꯗꯨꯒꯤ ꯆꯠꯄ ꯑꯗꯨ ꯆꯠꯄꯗꯨꯗꯩꯗ ꯑꯗꯨꯗꯨꯕꯨ ꯆꯠꯄꯗꯨꯗꯣ ꯃꯣꯏ ꯒꯥꯔꯤ ꯔꯤꯖꯥꯞ ꯋꯥꯏꯔ ꯆꯠꯂꯦ ꯍꯥꯏꯕ ꯑꯗꯨꯗꯤ ꯄꯩꯁꯥꯗꯣ ꯄꯨꯊꯣꯛꯅꯔꯒ ꯑꯩꯅ ꯑꯩꯁꯨ ꯑꯃꯨꯛꯇ ꯆꯠꯇꯤ ꯆꯠꯅꯤꯡꯉꯤꯅꯦ ꯑꯩ ꯌꯨꯝꯖꯥꯎꯗꯣ ꯌꯦꯡꯅꯤꯡꯕ ꯁꯝ ꯌꯨꯝꯕꯥꯜꯂꯣꯟꯒ ꯑꯩ ꯍꯥꯏꯕꯅꯦ
ꯅꯪ ꯀꯩꯅꯣ ꯆꯠꯂꯗꯤ ꯄꯩꯁꯥ ꯐꯅꯌꯥꯝ ꯊꯦꯡꯅꯤ ꯃꯅꯨꯡꯗ ꯂꯥꯏꯒꯤ ꯂꯥꯏ ꯉꯥꯛꯇ
ꯎꯝ
ꯑꯗꯩꯗꯤ ꯑꯗꯨꯝ ꯆꯪꯉꯝꯅꯤꯅ ꯂꯥꯏ ꯑꯗꯨꯝ ꯈꯣꯏꯔꯝ ꯆꯪꯉꯝꯅꯤꯅ ꯄꯩꯁꯥ ꯀꯠꯇꯕꯁꯨ ꯅꯨꯡꯉꯥꯏꯇꯦꯗꯅ ꯆꯪꯉꯁꯨ ꯑꯗꯨꯝ ꯄꯩꯁꯥ ꯈꯔ ꯂꯥꯏ ꯍꯦꯛꯇ ꯈꯣꯏꯔꯝꯅꯤꯡꯉꯛꯀꯅꯤ ꯑꯗꯨꯝ ꯃꯣꯏ ꯏꯁꯤꯡ ꯄꯤꯔꯛꯑꯅꯤ ꯑꯗꯩꯗꯤ ꯈꯪꯗꯦ ꯄꯩꯁꯥ ꯌꯥꯝ ꯐꯖꯅ ꯇꯥꯜꯂꯦ ꯃꯣꯏ ꯃꯅꯨꯡꯗ
ꯑꯣ ꯑꯗꯨꯝ ꯂꯥꯏ ꯈꯣꯏꯔꯝꯅꯕ꯭ꯔꯣ ꯃꯅꯨꯡꯗꯣ
ꯑꯥ ꯈꯣꯏꯔꯝꯗꯝꯅꯦ ꯍꯧꯖꯤꯛꯀꯤ ꯌꯨꯝꯖꯥꯎ ꯃꯅꯨꯡꯗꯣ ꯁ ꯀꯩꯅꯣ ꯁꯅꯥꯃꯍꯤꯒ ꯑꯗꯩ ꯀꯩꯅꯣꯒ ꯂꯥꯠꯄꯅꯦꯕ ꯂꯩꯃꯔꯦꯟꯕꯤꯒ ꯂꯥꯠꯄꯅꯦꯕ ꯑꯗꯩꯏꯗꯤ ꯄꯥꯈꯪꯕꯒꯤ ꯃꯨꯔꯇꯤ ꯀꯩꯅꯣ ꯑꯃꯁꯨ ꯃꯨꯔꯇꯤ ꯄꯥꯈꯪꯕꯒꯤ ꯀꯩꯅꯣ ꯑꯃꯁꯨ ꯁꯨ ꯂꯩꯕꯅꯦꯕ ꯁꯪꯒꯥꯏ ꯍꯥꯏꯒꯗ꯭ꯔ ꯃꯌꯨꯝ ꯑꯝ ꯂꯩꯕꯅꯦ ꯑꯗꯨꯁꯨ ꯑꯗꯨꯝ ꯄꯩꯁꯥ ꯀꯥꯅꯤꯡꯉꯥꯏꯅꯤ ꯂꯩꯒꯤ ꯃꯣꯏ ꯉꯥ ꯌꯦꯡꯕꯩꯗꯨꯁꯨ ꯉꯥꯗꯣ ꯑꯆꯥꯄꯣꯠ ꯊꯥꯔꯗꯤ ꯌꯥꯝ ꯆꯥꯕꯅꯤ ꯑꯗꯨ ꯑꯆꯥꯄꯣꯠꯇꯨꯁꯨ ꯑꯗꯨꯝ ꯑꯗꯣ ꯍꯧꯖꯤꯛꯇꯤ ꯃꯣꯏꯗꯨꯗꯩ ꯑꯗꯨꯝ ꯑꯆꯥꯄꯣꯠꯇꯨꯁꯨ ꯃꯣꯏꯗꯩ ꯂꯥꯏꯅꯦꯅꯤ ꯄꯥꯎ ꯈꯪꯗꯦ ꯍꯧꯖꯤꯛꯇꯤ ꯏꯃꯨꯗꯣꯥꯥꯥꯥ ꯁꯦꯝꯀꯠꯂꯝꯒꯗ꯭ꯔ ꯁꯦꯝꯀꯠꯂꯝꯃꯣꯏꯗ꯭ꯔꯥ
ꯁꯦꯝꯒꯠꯂꯝꯃꯦ ꯍꯥꯏꯌꯦ ꯉꯀ꯭ꯔꯥꯒꯁꯤꯅ ꯑꯁ ꯈꯨꯠꯆꯥꯎꯑꯝꯅꯦꯌꯦ ꯂꯩꯔꯤꯁꯦ
ꯎꯝ ꯏꯁ ꯉꯀ꯭ꯔꯥꯒꯗꯣ ꯈꯨꯆꯥꯎꯃꯅꯤ ꯅꯪ ꯉꯀ꯭ꯔꯥ ꯑꯃꯨꯛꯇ ꯎꯗ꯭ꯔꯤꯕ ꯍꯥꯏꯁꯦ ꯉꯀ꯭ꯔꯥ ꯑꯆꯧꯕꯒ ꯑꯝꯇ ꯎꯗ꯭ꯔꯤꯕ ꯏ ꯑꯣꯏꯔꯦꯍꯦ ꯑꯣ ꯃꯊꯪꯗꯗꯤ ꯑꯩꯈꯣꯏꯒꯤ ꯁꯨꯃꯥꯡꯗꯨꯗ ꯀꯩꯅꯣꯃꯅꯤ ꯉꯀ꯭ꯔꯥ ꯑꯃꯥ ꯌꯣꯛ
ꯍꯥ ꯍꯥ ꯍꯥ ꯑꯈꯣꯏ ꯌꯣꯛꯄꯗꯤ ꯁꯤꯒꯤꯅꯤ ꯍꯦ
ꯑꯦ ꯏꯁꯤꯡꯗꯣ ꯐꯖꯅ ꯆꯥꯡ ꯅꯥꯏꯅ ꯁꯤꯟꯕꯤꯒꯗꯝꯅꯦ ꯃꯆꯤꯟꯖꯥꯛꯇꯣ ꯊꯥꯛꯄꯤꯒꯗꯝꯅꯦ ꯀꯅꯥꯅ ꯏꯁ ꯅꯣꯏ ꯈꯨꯌꯣꯛꯇꯨ ꯈꯨꯌꯣꯛ ꯇꯥꯑꯝ ꯇꯧꯋꯦ ꯃꯤ ꯈꯨꯌꯣꯛꯛꯇꯨꯅ ꯈꯨꯌꯣꯛ ꯑꯝ ꯇꯧꯋꯦ ꯑꯗꯨꯒ ꯃꯣꯏꯒꯤꯗꯣ ꯌꯥꯝ ꯑꯐꯕ ꯑꯃꯅ ꯈꯪꯕ꯭ꯔ ꯑꯗꯨꯝ ꯑꯆꯥꯄꯣꯠꯀꯨꯝꯕ ꯎꯝ ꯄꯤꯛꯅꯤꯛ ꯀꯨꯝꯕ ꯇꯧꯔꯅꯤ ꯑꯗꯨꯝ ꯑꯗꯨꯝ ꯄꯤꯛꯅꯤꯛ ꯀꯨꯝꯕ ꯇꯧꯔꯅꯤ ꯑꯗꯨꯝ ꯄꯤꯛꯅꯤꯛ ꯀꯨꯝꯕ ꯇꯧꯕ ꯈꯣꯠꯄ ꯑꯗꯩꯗꯤ ꯑꯆꯥꯄꯣꯠ ꯀꯩꯀꯥ ꯂꯩꯦꯝꯃꯛꯄꯗꯨꯅ ꯑꯃꯨꯛ ꯗꯁꯕꯤꯟ ꯀꯩꯀꯥ ꯃꯐꯝ ꯆꯥ ꯆꯥꯅ ꯊꯝꯝꯕꯅꯤꯅ ꯑꯦ ꯃꯅꯨꯡꯗꯨꯗ ꯑꯗꯨꯝ ꯑꯣꯛꯂ ꯀꯩꯅꯣꯝ ꯂꯣꯏꯕꯅꯦꯕ
ꯎꯝ
ꯑꯗꯨꯗꯨꯅ ꯑꯗꯨꯝ ꯑꯣꯛꯀꯤ ꯃꯆꯤꯟꯖꯥꯛ ꯑꯣꯏꯅꯕ
ꯎꯝ
ꯃꯅꯨꯡꯗꯨꯗ ꯑꯗꯨꯝꯁꯨ ꯆꯦꯟꯗ꯭ꯔꯦꯜ ꯄꯥꯔꯛ ꯃꯆꯥ ꯑꯃ ꯑꯃ꯭ꯌꯨꯁꯃꯦꯟ ꯄꯥꯔꯛ ꯃꯆꯥ ꯑꯃꯁꯨ ꯂꯩꯕꯅꯦꯕ
ꯎꯝ
ꯇꯤꯛꯀꯦꯠ ꯑꯗꯨꯝ ꯀꯛꯑꯒ ꯑꯗꯨꯝ ꯁꯥꯟꯅꯍꯟꯕ ꯑꯗꯨꯗꯤ ꯍꯤ ꯇꯣꯡꯕ ꯃꯆꯥ ꯑꯃꯁꯨ ꯂꯩ ꯏꯁꯤꯡ ꯌꯥꯝ ꯀꯟꯅ ꯆꯥꯎꯗꯕꯤꯗ ꯄꯨꯈ꯭ꯔꯤ ꯍꯥꯏꯒꯗ꯭ꯔꯥ ꯃꯆꯥ ꯑꯃꯁꯨ ꯂꯩ ꯑꯗꯨꯗ ꯑꯗꯨꯝ ꯍꯤ ꯇꯣꯡꯕ ꯑꯗꯨꯝ ꯌꯥꯔꯦ ꯑꯗꯨꯝ ꯃꯐꯝꯗꯨꯗ ꯂꯣꯏ ꯁꯨꯒꯩ ꯂꯣꯏ ꯁꯨꯒꯩ ꯊꯝꯕꯅꯦꯕ ꯃꯣꯏꯅ ꯃꯆꯦꯠ ꯃꯆꯦꯠ ꯆꯦ ꯃ ꯆꯦ ꯇꯧꯔ ꯄꯤꯇꯛ ꯄꯤꯇꯛ
ꯑꯣ ꯄꯤꯇꯛ ꯄꯤꯇꯛ ꯇꯧꯔ ꯇꯤ ꯀꯦꯠ ꯀꯛꯍꯜ ꯀꯛꯍꯜꯂꯒ
ꯍ ꯍꯣꯏ ꯍꯣꯏ ꯑꯗꯨꯅ ꯃꯅꯨꯡꯗꯕꯨ ꯆꯡꯕꯨ ꯆꯡꯒ ꯇꯤꯀꯦꯠ ꯀꯛꯄꯗ ꯄꯩꯁꯥ ꯄꯩꯁꯥ ꯌꯥꯝꯃꯔꯣꯏꯕꯀꯣ ꯅꯨꯡ ꯆꯪꯕꯨ ꯆꯪꯒ꯭ꯔꯗꯤ ꯑꯗꯨꯁꯨ ꯇꯧꯅꯤꯡꯗꯦ ꯑꯃꯁꯨꯁꯨ ꯇꯧꯅꯤꯡꯗꯗꯅ ꯄꯩꯁꯥꯗ ꯃꯆꯦꯠ ꯃꯆꯦꯠ ꯃꯆꯦ ꯃꯆꯦꯠꯇ ꯌꯥꯝ ꯇꯤꯡꯍꯟꯕꯅꯦ ꯍꯥꯏꯕ
ꯎꯝ
ꯃꯣꯏꯔꯥꯡ ꯆꯠꯁꯦ ꯍꯥꯏꯔꯕꯗꯤ ꯑꯩ ꯌꯥꯏ ꯅꯠꯇꯕ ꯑꯗꯨꯗꯤ ꯆꯠꯅꯤꯡꯗꯦ
ꯇꯥꯡ ꯇꯔꯥ ꯇꯨꯛ ꯆꯦ ꯕꯦꯝꯃꯒꯤ ꯕꯥꯔꯗꯦ ꯇꯥꯏꯅꯦ
ꯇ ꯇ꯭ꯔꯥ ꯇꯨꯨꯛꯁꯦ ꯇꯥꯡ ꯇꯔꯥ ꯇꯨꯛꯁꯦ ꯑꯩꯁꯦ ꯑꯩ ꯇꯥꯡ ꯇꯔꯥꯃꯉꯥꯗ ꯗꯤꯖꯔꯇꯦꯁꯟ ꯁꯕꯃꯤꯠ ꯇꯧ ꯍꯥꯏꯌꯦꯕꯀꯣ
ꯎꯝ
ꯑꯣ
ꯇꯥꯡ ꯇꯔꯥ ꯇꯨꯛꯇꯣ ꯕꯦꯝꯃꯒꯤ ꯍꯩ ꯏꯕꯨꯡꯉꯣꯅ ꯁꯅꯥꯃꯍꯤ ꯀꯤꯌꯣꯡꯗ ꯄꯨꯔꯒ ꯆꯦꯡ ꯍꯩꯍꯜꯂꯨꯔꯅꯤ ꯅꯣꯡ ꯄꯥꯟꯕ ꯇꯥꯏꯌꯦ
ꯎꯝ
ꯑꯅꯤꯡꯕ ꯑꯃ ꯀꯩꯅꯣ ꯇꯧꯅꯤꯕ ꯃꯇꯦ ꯑꯌꯨꯛꯇꯨ ꯀꯩꯅꯣ ꯕ꯭ꯔꯠꯇ ꯇꯧꯔꯒ
ꯑꯗꯨꯅꯦ ꯑꯗꯨꯕꯨ ꯇꯧ ꯌꯥꯒꯗ꯭ꯔꯥ ꯈꯪꯗꯦ ꯎꯝ
ꯑꯌꯨꯛꯇ ꯅꯤꯌꯣꯏ ꯑꯗꯣ ꯅꯨꯡꯗꯥꯡꯋꯥꯏꯔꯝ ꯀꯩꯁꯨꯨꯝꯛꯇꯃꯥꯏꯅ ꯑꯗꯨꯝ ꯑꯋꯥꯕꯅꯤ ꯀꯩꯁꯨꯝ ꯀ ꯐꯥꯁꯇꯤꯡꯁꯦ ꯐꯩ ꯌꯥꯝꯅꯤ
ꯑꯗꯨ ꯏ ꯏꯕꯨꯡꯉꯣ ꯏꯕꯨꯡꯉꯣꯅ ꯑꯗꯨ
ꯅꯨꯡꯗꯥꯡꯋꯥꯏꯔꯝ ꯅꯨꯃꯤꯠ ꯆꯪꯉꯛ ꯀꯥꯟ ꯆꯥꯕꯤꯕ
ꯎꯝ
ꯐꯩ ꯑꯄꯥꯝꯕ ꯄꯣꯠ ꯑꯃꯅꯤ ꯈꯤꯇꯪ ꯅꯤꯍꯧꯕ ꯍꯥꯏꯗꯤ ꯄꯥꯛꯅ ꯑꯩꯅ ꯏꯄꯣꯛ ꯑꯩ ꯏꯄꯣꯛ ꯅꯨꯃꯤꯠꯇꯣ ꯅꯣꯡꯃ ꯇꯥꯕꯒ ꯄꯥꯛ ꯇꯥꯗꯝꯅꯦꯕ
ꯎꯝ ꯑꯗꯨꯅ ꯏꯕꯨꯡꯉꯣꯅ ꯁꯅꯥꯃꯍꯤ ꯀꯤꯌꯣꯡ ꯄꯨꯕꯤꯔꯒ ꯆꯦꯡ ꯍꯩꯍꯜꯂꯨꯔꯅꯤ ꯎ ꯍꯥꯏꯅꯤ
ꯍꯩꯍꯜꯂꯨꯔꯣ ꯍꯜꯂꯨꯔꯣ ꯑꯗꯣ ꯑꯩꯗꯤ ꯑꯇꯣꯞꯄ ꯂꯥꯏ ꯈꯣꯏꯔꯝꯕꯕꯨꯗꯤꯅꯦ ꯈꯪꯕ ꯏꯃꯥ ꯁꯅꯥꯃꯍꯤ ꯀꯤꯌꯣꯡ ꯑꯩꯅ ꯁꯨꯝ ꯃꯈꯥ ꯁꯪꯗ ꯈꯟꯖꯕꯁꯦ ꯁꯥꯅꯃꯍꯤ ꯀꯤꯌꯣꯡ ꯈꯣꯏꯔꯝ ꯄꯥ ꯑꯗꯩꯗꯤ ꯀꯥꯏꯅ ꯈꯣꯏꯔꯝꯕꯒꯨꯝꯕꯁꯦ ꯂꯥꯏꯗ ꯂꯥꯏ ꯂꯩꯔꯝꯗꯣꯏꯔ ꯃꯥꯜꯂꯦ
ꯎꯝ
ꯏꯁꯥꯗ ꯑꯩꯈꯣꯏꯒꯤ ꯎꯝ ꯌꯥꯝ ꯁꯥꯟꯇꯤ ꯑꯃ ꯐꯪꯕꯗꯣ ꯁꯅꯃꯍꯤ ꯀꯤꯌꯣꯡꯒꯤ ꯑꯩꯅ ꯅꯋꯥꯏ ꯁꯅꯃꯍꯤ ꯀꯤꯌꯣꯡ ꯑꯩꯉꯣꯟꯗ ꯊꯨꯨꯛꯂꯥꯎꯕ ꯑꯃ ꯐꯥꯎꯈꯤꯕꯁꯦ ꯑꯩꯗꯤ ꯂꯥꯏ ꯂꯩꯔꯝꯗꯧ ꯌꯥꯝ ꯃꯥꯟꯒꯔꯤꯖꯦ ꯅꯍꯥꯋꯥꯏ ꯁꯥꯕ ꯂꯣꯏꯕ ꯀꯨꯏꯗ꯭ꯔꯤꯀꯥꯟꯒꯤꯗ ꯃꯣꯏꯒꯤ ꯃꯊꯛꯇꯣ ꯈꯣꯏꯔꯝꯃꯤꯗꯅ ꯃꯈꯥꯗ ꯑꯃꯨꯛ ꯈꯣꯏꯔꯝꯗꯣꯏꯔ ꯃꯈꯥꯗꯅ ꯂꯩꯃꯔꯦꯟꯅꯦꯕ ꯂꯩꯔꯤꯗꯣ ꯑꯗ ꯑꯗꯨꯅ ꯃꯤꯁꯨ ꯌꯥꯝ ꯀꯟꯅ ꯆꯪꯍꯟꯗꯦꯗꯅ ꯃꯣꯏꯒꯤꯗꯣ ꯈꯔ ꯈ ꯂꯥꯏꯈ꯭ꯔꯣꯝ ꯂꯣꯏꯔ ꯂꯣꯏꯔ ꯂꯣꯏꯔ ꯆꯪꯍꯟꯕꯅꯦꯕ ꯑ ꯍꯦꯛ ꯆꯪꯕꯒ ꯀꯨꯝꯊꯔꯒ ꯌꯥꯝ ꯊꯤꯅ ꯆꯤꯛꯅ ꯂꯩꯔꯝ ꯇꯒ ꯌꯥꯝ ꯅꯨꯡꯁꯤꯕ ꯃ꯭ꯌꯨꯖꯤꯛ ꯑꯃ ꯃꯩꯇꯩꯒꯤ ꯃ꯭ꯌꯨꯖꯤꯛ ꯑꯃ ꯌꯥꯝ ꯅꯨꯡꯁꯤꯅ ꯁꯥꯛꯑꯒ ꯄꯦꯅꯥ ꯄꯦꯅꯥꯎ ꯑꯣꯏ ꯑꯗꯩꯗꯤ ꯃꯥꯏ ꯕꯤꯅ ꯁꯛꯄꯣꯏ ꯀꯩꯕꯣꯏ ꯇꯧꯔ ꯌꯥꯀꯥꯏꯔꯣꯜꯂꯣꯏ ꯀꯩ ꯑꯣꯏ ꯇꯧꯔꯒ ꯏꯁꯩ ꯅꯨꯡꯁꯤꯕ ꯑꯃ ꯁꯛꯑꯦꯕ ꯃꯈꯣꯟꯗꯨꯁꯨ ꯌꯥꯝ ꯄꯤꯛꯅ ꯊꯥꯕ ꯍꯥꯏꯇꯥꯔꯦ ꯑꯗꯨꯒ ꯏꯁꯩꯗꯨ ꯑꯩꯈꯣꯏꯒꯤ ꯂꯥꯏꯒꯤ ꯍꯦꯛ ꯆꯪꯛꯄꯗ ꯃꯈꯣꯟꯗꯨꯒ ꯏꯁꯩ ꯃꯈꯣꯟꯗꯨꯒ ꯃꯐꯝꯗꯨꯁꯨ ꯌꯥꯝ ꯏꯪꯉ ꯆꯤꯛ ꯆꯤꯛ ꯆꯤꯛ ꯂꯥꯎꯔ ꯂꯩꯕꯅꯤꯅ ꯈꯪꯗꯦ ꯏꯁꯥꯗ ꯀꯩꯅꯣꯝꯃ ꯐꯥꯎꯕꯗꯣ ꯈꯪꯕ꯭ꯔꯥ ꯗꯛꯁ ꯂꯥꯎꯅ ꯑꯗꯩ ꯃꯣꯏꯒꯤ ꯂꯥꯏꯒꯗꯣ ꯈꯪꯗꯦ ꯑꯥꯝ ꯁꯦꯝꯃꯒ ꯂꯩꯗꯣ ꯌꯥꯝ ꯌꯥꯝ ꯃꯥꯟꯕꯅꯦꯕ ꯌꯥꯝ ꯂꯩꯗ ꯂꯩꯔꯝꯗꯧ ꯌꯥꯝ ꯃꯥꯟꯕꯅꯦꯕ ꯅꯨꯡꯉꯥꯏ ꯈꯣꯏꯔꯝꯕ ꯑꯗꯩꯗꯤ ꯀꯥꯏꯅꯒꯤꯁꯨ ꯑꯗꯨꯃꯥꯏꯅ ꯐꯥꯎꯋꯦꯕ ꯍꯦꯛ ꯂꯥꯏ ꯈꯔꯣꯝꯕ ꯀꯥꯟꯗ ꯂꯥꯏꯗ ꯂꯥꯏ ꯈꯝꯗꯧ ꯃꯥꯟꯕ ꯏꯁꯥꯗ ꯀꯩꯅꯣꯝꯃ ꯐꯥꯎꯕꯗꯣ ꯐꯥꯎꯋꯦꯕ
ꯎꯝ ꯃꯥꯔꯖꯤꯡꯒꯤꯗ
ꯃꯥꯔꯖꯤꯡꯁꯨ ꯑꯗꯨꯃꯥꯏꯅ ꯑꯗꯨꯝ ꯐꯥꯎꯋꯦ ꯃꯥꯔꯖꯤꯡ ꯁꯨ ꯈꯏ ꯑꯗꯨꯝ ꯐꯥꯎꯋꯦ ꯍꯥꯏꯗꯤ ꯃꯥꯔꯖꯤꯟꯒꯤꯗꯅ ꯑꯃꯨꯛ ꯎꯝ ꯃꯤꯗꯨꯣ ꯆꯤꯟꯃꯟꯕꯒꯤ ꯀꯃꯥꯏꯅ ꯍꯥꯏꯗꯣꯏꯅꯣ ꯃꯤꯗꯨ ꯆꯤꯟꯃꯟꯕꯒꯤ ꯂꯥꯏꯗꯣ ꯄꯨꯛꯅꯤꯡꯗ ꯐꯖꯅ ꯅꯤꯗꯧꯕ ꯄꯣꯠ ꯕꯣꯔꯗꯣ ꯎ ꯄꯤꯁꯇꯨꯗꯤ ꯐꯪꯗ꯭ꯔꯦꯕ ꯆꯤꯛꯄꯗꯨꯗꯤ ꯐꯪꯗ꯭ꯔꯦ ꯑꯗꯨꯒ ꯆꯤꯗꯨ ꯈꯣꯏꯔꯝꯕ ꯂꯣꯏꯔꯝ ꯃꯈꯥꯏꯗꯨ ꯈꯣꯏꯔꯝꯕ ꯂꯣꯏꯔꯝ ꯃꯊꯛꯀꯤꯗ ꯑꯗꯨꯒꯤꯗꯨꯁꯨ ꯏꯃꯥ ꯑꯃ ꯈꯣꯏꯔꯝꯃꯦꯕ ꯃꯣꯏ ꯆꯥꯛꯍꯥꯎꯒ ꯀꯠꯅꯩ ꯑꯩꯈꯣꯏꯗꯤ ꯈꯪꯗꯝꯕꯅꯤꯅ ꯆꯥꯛꯍꯥꯎꯒꯗꯤꯝꯇ ꯄꯨꯗ꯭ꯔꯦ ꯑꯗꯨꯝ ꯈꯤꯇꯪ ꯀꯠꯂꯝ ꯑꯃ ꯊꯣꯛꯑꯦꯕ ꯑꯗꯨꯒꯤꯗꯨꯗ ꯑꯃꯨꯛ ꯈꯔ ꯆꯤꯛꯑꯦ ꯑꯤꯛ ꯆꯤꯛꯑ ꯑꯗꯨꯝ ꯃꯥꯔꯖꯤꯡꯁꯨ ꯂꯥꯛꯑꯦ ꯂꯥꯛꯑ ꯉꯥꯛꯇꯅꯦ ꯑꯗꯨꯝ ꯀꯥꯀꯠ ꯈꯔ ꯂꯥꯛꯑꯦ ꯂꯥꯛ ꯉꯥꯛꯇꯅꯤ ꯑꯗꯨꯁꯨ
ꯎꯝ ꯑꯗꯣ ꯍꯟꯗꯛꯀꯤ ꯏꯕꯨꯡꯉꯣꯒꯤ ꯀꯩꯅꯣꯗ ꯃꯣꯏꯔꯥꯡ ꯂꯥꯏ ꯍꯔꯥꯎꯕ ꯆꯠꯄꯗ ꯎ ꯊꯥꯡꯖꯤꯡ ꯍꯥꯏꯔꯦ ꯅꯪ ꯃꯣꯏꯔꯥꯡꯒꯤ
ꯎ
ꯑꯗꯒꯤ ꯍꯧꯖꯤꯛꯀꯤ ꯃꯣꯏꯒꯤ ꯁꯦꯔꯧꯗꯣ ꯁꯔꯧꯒ ꯆꯂꯨꯣꯏ ꯍꯥꯏ ꯑꯁ ꯑꯗꯨꯗꯤ ꯍꯦꯛꯇ ꯈꯨꯅꯨꯡꯁꯤꯃ ꯆꯥꯗꯦ ꯍꯥꯏꯔꯤꯕ ꯏꯕꯨꯡꯉꯣꯅ ꯍꯥꯏꯕ
ꯁꯦꯔꯧꯒꯤꯗꯣ ꯑꯩ ꯑꯃꯨꯛꯁꯨ ꯑꯃꯨꯛ ꯈꯣꯏꯔꯦꯝꯒꯤ ꯋꯥꯡꯕ꯭ꯔꯦꯟꯅ ꯃꯣꯏꯒꯤꯗ ꯂꯩꯗꯨꯅ
ꯍꯣꯏ ꯑꯗꯨꯒ ꯁꯦꯔꯧꯒꯤꯗꯣ ꯑꯗꯨꯒ ꯂꯥꯏꯄꯨꯣꯏꯗꯣ ꯀꯩꯅꯣꯒ ꯎꯝ ꯑꯁꯥꯝ ꯔꯥꯏꯐꯜ ꯑꯥꯔꯃꯤ ꯀꯩꯀꯩꯅꯗꯤ ꯉꯥꯛꯄꯣꯏ ꯃꯥꯅꯦ ꯑꯗꯨ ꯆꯪꯐꯝꯗꯣ ꯁꯨꯝ ꯁꯣꯝꯂꯣꯝ ꯍꯥꯏꯔꯒꯅ ꯀꯨꯀꯤꯔꯣꯝ ꯆꯠꯇꯣꯏꯕ ꯁꯣꯂꯣꯝ ꯍꯥꯏꯔꯒꯅ ꯍꯧꯖꯤꯛꯀꯤ ꯂꯥꯏ ꯈꯨꯔꯝꯕꯝꯗꯨ ꯆꯪꯗꯣꯏꯅꯤ ꯍꯥꯏꯌꯦꯕ ꯑ ꯏꯕꯉꯟꯅ ꯍꯧꯖꯤꯛꯀꯤ ꯄꯥꯔꯃꯤꯁꯟꯒ ꯂꯧꯔꯒ ꯆꯪꯉꯦ ꯍꯥꯏꯕꯀꯣ ꯑꯗꯨ ꯍꯧꯖꯤꯛꯀꯤꯁꯤꯗꯩꯗ ꯑꯗꯣ ꯑꯗꯨ ꯆꯪꯈ꯭ꯔꯒꯕꯨꯗꯤ ꯃꯩꯇꯩ ꯂꯥꯏꯄꯨ ꯑꯣꯏ ꯍꯥꯏꯇꯥꯔꯦꯅꯦ ꯑꯗꯨꯒ ꯂꯩꯔꯝꯃꯒ ꯌꯥꯝꯅ ꯌꯥꯝ ꯅꯨꯡꯁꯤꯏꯑ ꯃꯥ ꯍꯥꯏꯕ
ꯎꯝ
ꯑꯥ ꯑꯁ ꯌꯥꯝ ꯅꯨꯡꯁꯤꯑ ꯑꯗꯣ ꯃꯣꯏ ꯍꯧꯖꯤꯛꯀꯤ ꯂꯥꯏꯄꯨꯕꯩꯗꯨꯅ ꯃꯣꯏ ꯆꯪꯉꯛꯄꯗꯨꯗꯩꯗ ꯃꯣꯏꯗꯤ ꯍꯦꯛꯇ ꯃꯩꯇꯩꯒꯤ ꯐꯤꯖꯣꯜꯒ ꯁꯦꯠꯂꯒ ꯐꯗꯩꯒ ꯁꯦꯠꯠꯇꯅ ꯂꯦꯡꯌꯥꯟꯒ ꯌꯥꯝꯗꯅ ꯇꯧꯕꯗꯨꯗꯩꯗ ꯂꯥꯏꯄꯨꯁꯤꯅꯁꯨ ꯀꯩ ꯂꯝꯗꯩꯅꯣ ꯏꯕꯨꯡꯉꯣ ꯅꯣꯏꯕꯨꯅ ꯍꯪꯉꯦꯌꯦ ꯇꯈꯦꯜꯗꯩꯅꯤꯅ ꯍꯥꯏꯌꯦ ꯑꯗꯣ ꯇꯈꯦꯜ ꯑꯗꯣ ꯑꯩ ꯆꯍꯤ ꯀꯨꯟꯊ꯭ꯔꯥ ꯃꯉꯥꯒꯤ ꯃꯃꯥꯡꯗꯗꯤ ꯑꯃꯨꯛꯇꯤ ꯂꯥꯛꯑꯝꯃꯦ ꯅꯣꯏꯁꯦ ꯀꯪꯂꯩꯄꯥꯛꯁꯦ ꯅꯣꯏꯅ ꯑꯃꯨꯛꯇꯗꯤ ꯀꯪ ꯀꯪꯂꯛ ꯈꯣꯀꯣ ꯀꯥꯏꯅꯒ ꯍꯥꯏꯌꯦꯑꯌꯦꯀꯣ
ꯑꯥ
ꯍꯥꯏ ꯑꯁ ꯆꯥꯛꯀ ꯄꯤꯖꯔꯛꯑꯦ ꯍꯥꯏꯌꯦꯕꯀꯣ ꯃꯣꯏ ꯃꯣꯏ ꯆꯠꯂꯤꯗ ꯃꯣꯏ
ꯃꯣꯏ ꯑꯗꯨ ꯀꯩꯅꯣ ꯃꯅꯨꯡꯗꯁꯨ ꯀꯩꯅꯣ ꯅꯃꯥꯏꯗꯤ ꯀꯩꯅꯣꯒ ꯂꯩꯍꯧꯕꯅꯦ ꯃꯟꯗꯗꯄ ꯆꯥꯝꯃ ꯂꯩꯍꯧꯕꯅꯤ
ꯍꯣꯏ ꯑꯗꯨꯒ ꯀꯃꯥꯏꯅ ꯇꯧꯋꯦ ꯑꯁ ꯅꯨꯡꯁꯤꯑ ꯍꯥꯏꯔꯤꯅꯤ ꯃꯥꯁꯨ ꯑꯗꯨꯁꯨ
ꯐꯆꯅꯦ ꯄꯝꯃꯨꯍꯑꯦ ꯀꯨꯀꯤ ꯀꯨꯀꯤ ꯖꯤꯡ ꯅꯤꯅ ꯂꯧꯁꯤꯟꯈꯤꯗꯅ ꯇꯧꯔꯤꯗꯣ ꯄꯥꯝꯗꯤ ꯌꯥꯝ ꯄꯥꯝꯃꯨ ꯐꯖꯕꯅꯦ ꯑ ꯏꯁꯤꯡꯗꯨꯁꯨ ꯈꯨꯅꯨꯡꯉꯥꯏ ꯑꯃ ꯇꯧꯕꯅꯦꯕ
ꯑꯗꯨ
ꯑꯩ ꯑꯃꯃꯨꯛꯗꯤ ꯀꯨꯏꯗꯤ ꯀꯨꯏꯔꯝꯈꯤꯔꯣꯏ ꯑꯗꯨ ꯒ꯭ꯌꯥꯟꯣꯏ ꯑꯣꯏꯅ ꯇꯥꯔꯗ ꯈꯣꯡꯒ꯭ꯔꯥꯎꯁꯦꯂ ꯆꯠꯄ꯭ꯔꯗ ꯊꯥꯏꯅ ꯀꯨꯏꯔꯦ ꯆꯠꯈꯤꯕ ꯑꯩꯈꯣꯏꯕꯨ ꯏꯕꯣꯛ ꯏꯕꯣꯛ ꯃꯪꯂꯦꯝ ꯄꯤꯖꯔ ꯀꯅꯝ ꯆꯠꯈꯤꯕꯅꯦ ꯑꯩꯗ
ꯅꯪꯗꯤ ꯂꯥꯏꯐꯝꯁꯦ ꯃꯆꯤꯠ ꯃꯆꯤꯠ ꯑꯗꯨꯝ ꯆꯠꯂꯝꯃꯖꯥꯠꯅꯤꯅꯦ ꯑꯩꯗꯤ ꯑꯃꯕꯨꯥꯎꯕ ꯆꯠꯇ꯭ꯔꯤꯅꯦ
ꯆꯠꯂꯦ ꯀꯩꯅꯣ ꯄꯦ ꯄꯦ ꯆꯠꯂ ꯑꯗꯨꯝ ꯀꯨꯏꯔꯂ ꯇꯠꯇꯕ ꯀꯨꯏꯔꯦ ꯆꯠꯂꯛꯇꯕꯅ ꯆꯠꯇꯤ ꯆꯠꯂꯦ ꯃꯆꯤꯠ ꯃꯆꯦꯠ ꯌꯥꯝ ꯑꯥ ꯑꯩꯈꯣꯏ ꯑꯃꯨꯛꯅ ꯑꯃꯨꯛ ꯑꯃꯨꯛꯅ ꯑꯃꯨꯛ ꯑꯩꯈꯣꯏ ꯕꯣꯛ ꯃꯂꯦꯝꯅꯤꯒꯤ ꯃꯇꯨꯡ ꯏꯟꯅꯕꯗ ꯑꯃꯨꯛ ꯌꯥꯎꯕ ꯂꯩꯅꯦ ꯑꯩꯈꯣꯏꯕꯣꯛ ꯇꯝꯐꯥꯒꯤ ꯏꯇꯨꯡ ꯑꯃꯨꯛ ꯏꯟꯅꯕ ꯀꯃꯥꯏꯅ ꯇꯧꯕꯗ ꯃꯆꯤꯠ ꯃꯆ ꯃꯆꯤꯠ ꯆꯆꯤꯠ ꯏꯟꯅꯕꯗ ꯃꯣꯏ ꯃꯇꯨꯡꯗ ꯏꯟꯅꯕꯗ ꯑꯗꯨꯝ ꯐꯅꯌꯥꯝ ꯆꯠꯂꯦ
ꯎꯝ ꯄꯔꯦ ꯄꯔꯦ
ꯅꯪꯕꯨꯗꯤ ꯆꯠꯂꯦ ꯑꯗꯨꯒ ꯀꯥꯏꯅꯗ ꯆꯠꯇꯔꯤ
ꯎꯝ ꯀꯥꯏꯅꯁꯨ ꯆꯠꯂꯦ ꯀꯥꯏꯅꯅ ꯑꯩꯈꯣꯏ ꯕꯣꯛ ꯏꯕꯣꯛ ꯇꯝꯐꯥꯒꯤ ꯃꯇꯨꯡ ꯏꯟꯅꯕꯗ ꯌꯥꯎꯈ꯭ꯔꯒ ꯃꯣꯏ ꯍꯂꯤꯒꯤ ꯆꯠꯄꯗ
ꯎꯝ
ꯍꯣꯏ ꯑꯗꯣ ꯃꯣꯏꯗꯨꯁꯨ ꯂꯥꯏꯑ ꯑꯗꯨꯝ ꯂꯩꯔꯝꯝꯕꯧ ꯃꯥꯟꯕꯅꯦ ꯃꯣꯏꯅ ꯍꯧꯖꯤꯛꯀꯤ ꯊꯩꯕꯣꯡ ꯄꯥꯝꯕꯤꯗꯣ ꯊꯩꯕꯣꯡ ꯄꯥꯝꯕꯤꯗꯨꯅꯦꯕ ꯈꯣꯏꯔꯝꯃꯤꯗꯣ ꯊꯩꯕꯣꯡꯄꯥꯟꯕꯤ ꯌꯥꯝ ꯆꯥꯎꯕꯒ ꯃꯥꯜꯂꯦ ꯑꯩꯗꯤ ꯑꯗꯣ ꯃꯅꯨꯡꯗ ꯀꯩꯁꯨ ꯌꯥꯝꯡ ꯀꯟ ꯆꯥꯎꯗꯣ ꯄꯤꯛꯇ꯭ꯔꯨ ꯄꯤꯛꯑꯦꯕ ꯑꯗꯨꯝ ꯌꯥꯝ ꯄꯥꯝꯕꯤ ꯑꯆꯧꯕ ꯅꯠꯇꯦꯕ ꯄꯥꯝꯕꯤ ꯃꯆꯥ ꯄꯤꯛꯇ ꯇꯧꯅꯦꯕ ꯈꯣꯏꯔꯝꯃꯤꯗꯣ ꯐꯖꯩ ꯅꯨꯡꯁꯤ ꯃꯐꯝꯗꯣ ꯍꯦꯛ ꯌꯧꯀꯥꯟꯗ ꯏꯪ ꯏꯪ ꯂꯥꯛꯑ ꯆꯤꯛ ꯆꯤꯛ ꯂꯥꯛꯑ ꯅꯨꯡꯉꯥꯏ ꯈꯔ ꯑꯗꯨꯝ ꯂꯥꯏ ꯈꯣꯏꯔꯝꯕꯝꯁꯦ ꯈꯔ ꯆꯤꯛ ꯄꯣ ꯑꯏꯅ ꯄꯥꯝꯃꯦ ꯑꯗ ꯀꯣꯅꯨꯡ ꯀꯣꯟꯊꯤꯗ ꯑꯃꯨꯛ ꯂꯥꯡ ꯑꯗꯨꯝ
ꯅꯤꯟ ꯈꯣ ꯂꯩꯏꯕ ꯃꯥꯔ ꯊꯂꯦ
ꯍꯣꯏ ꯄꯥꯛꯅ ꯆꯤꯛꯇꯦꯕ ꯑꯩ ꯂꯥꯏ ꯈꯔꯝꯝꯕꯝꯅ ꯍꯦꯛ ꯌꯧꯕꯒ ꯆꯤꯛ ꯇꯥ ꯍꯥꯏꯕꯗꯨ ꯎ ꯑꯣꯏꯗꯦꯕ
ꯎꯝ ꯑꯃ ꯅꯃꯨꯛ ꯀꯥꯡꯁꯤ ꯈꯤꯡꯖꯤꯜꯂꯥꯛ ꯑꯅꯤ